ꯍꯂꯣ ꯑꯣ ꯀꯩꯗꯧꯔꯝꯃꯤꯅꯣ
ꯇꯧꯋꯦꯗ ꯆꯛꯆꯥꯇꯣꯛ ꯑꯒ ꯐꯝ ꯂꯩꯕ ꯑꯩꯗꯤ ꯒ꯭ꯔꯥꯎꯗ ꯂꯩ ꯉꯁꯤꯁꯦ ꯂꯣꯡꯕꯤꯟꯁ ꯀꯥ
ꯎꯝ ꯑꯗꯨꯗꯤ ꯑ ꯆꯥꯛ ꯆꯥꯕ ꯂꯣꯏꯔꯕꯅꯤꯅ ꯑꯗꯨꯝ ꯇꯨꯝꯃꯅꯤ
ꯑꯩꯔꯣ
ꯑꯥ
ꯑꯩꯁ ꯇꯨꯝꯈꯤꯔꯣꯏꯗ ꯉꯜꯂꯤꯅ
ꯎꯝ ꯉꯜꯂꯤ ꯍꯣꯏ ꯑꯩꯁꯨ ꯍꯣꯔꯦꯟ ꯄꯨꯡ ꯃꯄꯥꯟ ꯑꯗꯨꯋꯥꯏꯗ ꯇꯨꯝꯅꯤ ꯃꯄꯥꯟ ꯃꯈꯥꯏ ꯑꯗꯨꯋꯥꯏꯗ
ꯑ ꯀꯩꯀꯩ ꯇꯧ ꯂꯩꯕꯣ ꯅꯪꯗꯤ ꯑꯍꯝ ꯑꯍꯝ
ꯍꯧꯖꯤꯛꯇꯤ ꯀꯔꯤꯁꯨ ꯇꯧꯗꯦ ꯑꯗꯨꯝ ꯐꯝꯃꯒ ꯂꯩꯌꯦ
ꯅꯠꯇꯦꯗ ꯄꯨꯡ ꯃꯄꯜ ꯃꯈꯥꯏ ꯐꯥꯎ ꯇꯨꯝꯗꯕꯤ ꯂꯩꯕꯗꯣ ꯀꯩꯀꯩ ꯇꯧꯔ ꯂꯩꯕ ꯍꯥꯏꯕꯅꯤ
ꯎꯝ ꯌꯥꯁꯔ ꯚꯤꯗꯤꯑꯣꯒꯨꯝꯕ ꯑꯗꯨꯝ ꯌꯦꯡꯒꯅꯤꯗ
ꯑꯣ ꯑꯇꯩꯗꯤ ꯇꯧꯅꯦ ꯏꯍꯤ ꯍꯤ ꯍꯤ
ꯑꯇꯩꯗꯤ ꯇꯧꯗꯦ ꯍꯣꯏ
ꯉꯁꯤꯗꯤ ꯔꯨꯝꯗ ꯂꯩꯔꯕꯣ
ꯎꯝ
ꯎꯝ
ꯅꯣꯡꯃꯥꯏꯖꯤꯡꯁꯨ ꯑꯣꯏꯑꯕꯅꯤꯅ ꯆꯠꯊꯣꯛꯇ꯭ꯔꯤꯅꯦ ꯉꯁꯤꯗꯤ
ꯁꯦꯁ ꯌꯝꯐꯩꯀꯣ ꯃꯤꯗꯤ ꯍꯌꯦꯡꯗꯤ ꯀꯩ ꯊꯕꯛ ꯂꯩꯒꯦ ꯍꯌꯦꯡꯗꯤ
ꯍꯌꯦꯡꯗꯤ ꯏꯡꯈꯣꯟ ꯆꯠꯀꯅꯤ
ꯎꯝ
ꯏꯪꯈꯣꯜ
ꯏꯪꯈꯣꯟ
ꯎꯝ ꯏꯪꯈꯣꯜꯗ ꯆꯠꯀꯅꯤ
ꯑꯣ ꯊꯕꯛ ꯇꯧꯕ꯭ꯔꯣ ꯀꯔꯤ ꯊꯕꯛ ꯂꯩꯕ꯭ꯔꯣ
ꯏꯪꯈꯣꯜꯒꯤ ꯊꯕꯛꯇꯤ ꯊꯕꯛ ꯉꯥꯛꯇꯅꯤꯅꯦꯍꯦ
ꯍꯦ
ꯑꯗꯨꯝ ꯅꯥꯄꯤꯁꯤꯡ ꯀꯩꯅꯣ ꯁꯦꯡꯗꯣꯛꯄ ꯑꯗꯨꯒ
ꯏ ꯌꯥꯝ ꯐꯩꯀꯣ ꯊꯕꯛ ꯊꯕꯛ ꯊꯕꯛ ꯌꯥꯝ ꯐꯩꯀꯣ ꯃꯤꯗꯤ
ꯈꯪꯗꯦꯗ ꯑꯗꯨꯝ ꯁꯨꯕ ꯇꯥꯕꯅꯤ ꯎꯄꯥꯏ ꯂꯩꯇꯦ
ꯎꯝ
ꯁꯨꯗ꯭ꯔꯥꯗꯤ ꯌꯥꯔꯣꯏꯗꯕ ꯑꯗꯨꯒꯤ ꯁꯨꯔꯤ
ꯎꯝ ꯑꯗꯨꯅꯤ ꯗꯨꯅꯤ ꯁꯨꯕꯤꯌꯨ ꯁꯨꯕꯤꯌꯨ ꯊꯕꯛ ꯀꯟꯕꯗꯣ ꯐꯥꯕꯅꯤ ꯀꯦꯕ ꯈꯣꯠꯄ ꯍꯩꯕ ꯁꯔꯨꯛꯇꯤ ꯊꯕꯛ ꯐꯕꯅ ꯐꯩꯀꯣ
ꯑꯩꯗꯤ ꯀꯦꯕꯗꯤ ꯍꯩꯇꯦ
ꯑꯗꯨꯅꯦꯕ ꯑꯗꯨꯅ ꯐꯔꯝꯅꯤ ꯀꯦꯕꯕꯨ ꯀꯔꯤ ꯀꯟꯅꯕ꯭ꯔꯣ ꯅꯠꯇ꯭ꯔꯣ
ꯎꯝ ꯌꯥꯔꯦ ꯍꯦ ꯆꯤꯟꯊꯤꯅꯨ ꯍꯦ
ꯅꯣꯏ ꯅꯨꯄꯥꯗꯤ ꯅꯨꯄꯤ ꯀꯦꯕ ꯍꯩꯔꯗꯤ ꯃꯁꯛ ꯐꯖꯔꯗꯤ ꯑꯗꯨꯝ ꯄꯥꯝꯕꯅꯤ
ꯍꯧꯖꯤꯛꯀꯥꯟꯗꯤ ꯑꯗꯨ ꯅꯠꯇ꯭ꯔꯦ ꯃꯄꯥꯟꯒꯤ ꯐꯖꯕ ꯅꯠꯇ꯭ꯔꯦ ꯃꯅꯨꯡꯒꯤ ꯐꯖꯕꯗꯨ ꯍꯨꯖꯤꯛꯇꯤ
ꯎꯝ ꯈꯪꯉꯦ ꯈꯪꯉꯦ ꯆꯤꯟꯗꯨꯗꯤ ꯎ ꯆꯤꯟꯗꯨꯗꯤ ꯑꯗꯨꯝ ꯊꯨꯝꯃꯟꯕ ꯑꯗꯨ ꯅꯩ ꯅꯪꯒꯤ ꯊꯃꯣꯏꯗꯗꯤ ꯅꯨꯄꯤ ꯐꯖꯕ ꯑꯗꯨꯝ ꯄꯥꯝꯒꯅꯦꯕ
ꯑ ꯑꯩꯁꯨ ꯆꯤꯟ ꯍꯩꯕ ꯇꯥꯕꯤꯔꯦꯀꯣ ꯅꯪꯅꯀꯣ ꯑꯁ ꯂꯣꯏꯔꯦ
ꯑꯗꯨꯅꯤ ꯑꯩꯅ ꯍꯥꯏꯕꯁꯦ
ꯆꯨꯝꯗꯦ ꯑꯩꯕꯨꯆꯤꯟ ꯍꯩꯌꯦ ꯀꯥꯏꯅ ꯍꯩꯇꯦ ꯋꯥ ꯉꯥꯡꯐꯧ ꯍꯩꯇꯦ
ꯁꯤꯒꯤ ꯃꯇꯥꯡꯗꯗꯤꯀꯣ ꯅꯨꯄꯤꯅ ꯌꯥꯝ ꯆꯨꯝꯕꯅꯤ ꯑꯩ ꯍꯥꯏꯕꯤꯒꯦ ꯑ ꯑꯍꯝ ꯅꯨꯄꯤꯗꯤꯀꯣ ꯅꯨꯄꯥ ꯃꯁꯛ ꯐꯖꯕ ꯌꯦꯡꯗꯕꯅꯦ ꯃꯥꯕꯨ ꯊꯝꯃꯣꯏ ꯁꯦꯡꯅ ꯅꯨꯡꯁꯤꯕꯤꯔꯗꯤ ꯑꯗꯨꯝ ꯌꯥꯕꯅꯦ ꯅꯨꯄꯤꯗꯤ ꯑꯗꯣ ꯅꯨꯄꯥꯗꯤ ꯅꯨ ꯄꯤ ꯃꯁꯛ ꯊꯤꯔꯗꯤ ꯄꯥꯝꯗꯦꯕ ꯃꯁꯛ ꯐꯖꯕ ꯌꯦꯡꯉꯤꯕ ꯑꯌꯥꯝꯕꯅ
ꯐꯖꯕ ꯄ꯭ꯂꯁ ꯊꯝꯃꯣꯏ ꯁꯦꯡꯕ ꯁꯤꯅꯤ
ꯎꯝ ꯑꯗꯨ ꯅꯪꯁꯨ ꯃꯁꯛ ꯐꯖꯕꯁꯨ ꯄꯥꯝꯃꯤꯗꯅ
ꯑꯦ ꯑꯩꯗꯤ ꯌꯥꯝ ꯌꯥꯝ ꯐꯖꯕ ꯄꯥꯝꯗꯦ
ꯅꯨꯄꯤꯗꯤꯀꯣ ꯀꯦꯕ ꯍꯩꯔꯗꯤ ꯀꯦꯕ ꯍꯩꯔꯗꯤ ꯑꯗꯨꯝ ꯐꯖꯕꯅꯦꯕ
ꯑꯁ ꯍꯩꯔꯦ ꯇꯨ ꯑꯩꯗꯤ ꯑꯁꯦꯡꯕ ꯑꯩꯗꯤ ꯊꯤꯕꯅꯤꯅ ꯈꯔ ꯐꯖꯕꯗꯤ ꯂꯧꯒꯅꯤ ꯑꯩ
ꯎ ꯑꯦ ꯑꯗꯨꯅꯦ ꯑꯩꯅ ꯍꯥꯏꯗ꯭ꯔꯣ ꯑꯩꯅ ꯍꯥꯏꯕꯗꯨ ꯆꯨꯝꯕꯅꯦꯕ
ꯊꯤꯕꯅ ꯑꯃꯨꯀ ꯊꯤꯕ ꯂꯧꯕꯗꯤ ꯌꯥꯗ꯭ꯔꯦꯍꯦ ꯆꯨꯝꯗ꯭ꯔꯣ
ꯎꯝ ꯆꯨꯝꯃꯤ ꯆꯨꯝꯃꯤ ꯎꯪ ꯊꯤꯔꯝꯃꯣꯏꯗ
ꯁꯤ ꯑꯩꯕꯨ ꯎꯕꯒꯤ ꯇꯥꯏꯞꯇ
ꯑꯗꯨꯗꯤ ꯅꯪ ꯁꯛ ꯌꯦꯡꯒꯤꯅꯦ ꯍꯣꯔꯦꯟ ꯊꯥꯔꯛꯎꯀꯣ
ꯑꯩꯔꯣ
ꯑꯥ ꯌꯦꯡꯒꯦ ꯅꯪ ꯐꯖꯕ꯭ꯔꯥ ꯊꯤꯕ꯭ꯔꯥ ꯍꯥꯏ ꯕꯗꯨ ꯑꯩ ꯎꯝ ꯍꯥꯏꯕꯤꯔꯛꯒꯦ ꯑꯩꯗꯤ ꯑꯁꯦꯡ ꯑꯁꯦꯡꯕꯇ ꯍꯥꯏꯕꯅꯦ ꯑꯩꯗꯤ
ꯑꯗꯨꯗꯤ ꯅꯪꯁꯨ ꯊꯥꯔꯛꯑꯣꯅꯦ ꯑꯗꯨ ꯑꯣꯢꯗꯤ ꯅꯪꯁꯨ ꯊꯥꯔꯛꯑꯣꯅꯦ ꯃꯅꯤ ꯑꯗꯨꯝ ꯑꯩꯛꯆꯦꯟꯖ ꯇꯧꯔꯁꯤꯅꯤ ꯑꯩꯁꯨ ꯐꯖꯕ꯭ꯔꯥ ꯊꯤꯕ꯭ꯔꯥ ꯍꯥꯏꯕꯗꯣ ꯍꯥꯏ ꯅꯨꯄꯤꯒꯤꯅꯤ ꯅꯨꯄꯥꯅ ꯈꯣꯏꯗꯥꯒꯗ꯭ꯔꯥ ꯈꯣꯏꯗꯥꯔꯣꯏꯗ꯭ꯔꯥ ꯍꯥꯏꯕꯗꯣ ꯑꯩ
ꯑꯈꯣꯏꯁꯨ ꯊꯤꯕꯅꯤ ꯍꯦ
ꯎꯝ ꯎꯝ ꯌꯥꯝꯗꯤ ꯊꯤꯔꯝꯃꯣꯏꯅ ꯈꯣꯟꯅꯁꯨ ꯇꯥꯕ ꯅꯨꯡꯉꯥꯏꯔꯦ ꯑꯩ
ꯎꯝ ꯅꯨꯡꯉꯥꯏꯔꯝꯃꯅꯤ
ꯆꯦꯅꯦ ꯅꯪꯒꯤ ꯈꯣꯟꯗꯣ ꯌꯥꯝꯅ ꯀ꯭ꯌꯨꯠ ꯑꯣꯏꯌꯦ
ꯎꯝ ꯌꯥꯝ ꯐꯔꯦꯅꯦ ꯑꯗꯨ ꯑꯣꯏꯔꯗꯤ ꯅꯪꯒꯤꯗꯃꯛꯇ
ꯍ ꯍ ꯍꯨꯝ
ꯅꯪꯒꯤꯗꯃꯛꯇ
ꯅꯡꯁꯦ ꯀꯩꯅꯣ ꯏꯃꯥꯟꯅꯕꯤ ꯃꯈꯣꯜ ꯑꯃ ꯃꯥꯟꯕ ꯑꯃ ꯂꯩꯌꯦ ꯏꯃꯥꯟꯅꯕꯤ ꯇꯥꯡꯈꯨꯜ ꯅꯨꯄꯤ ꯑꯃ ꯀꯣ ꯑꯩꯈꯣꯏ ꯀꯣꯂꯦꯖꯃꯦꯠꯀꯤ ꯈꯨꯡꯒꯥꯡꯗꯣ ꯂꯤꯌꯥꯡꯃꯩꯒꯤ ꯉꯥꯡꯕ ꯃꯥꯟꯅꯕꯀꯣ ꯇꯥꯡꯈꯨꯜ ꯂꯣꯟꯕ ꯋꯥꯗꯣ ꯃꯥꯟꯕꯒꯣ
ꯎꯝ ꯃꯥꯟꯕꯁꯨ ꯑꯗꯨꯝ ꯂꯩꯕꯅꯤꯗ
ꯃꯤ ꯌꯥꯝꯃꯤꯅꯀꯣ
ꯎꯝ
ꯑꯩ ꯀꯅꯥ ꯂꯩꯕ꯭ꯔ ꯍꯨꯖꯤꯛꯇꯤ
ꯎꯝ ꯏꯅꯦꯈꯣꯏ ꯑꯗꯨꯒ ꯃꯥꯒꯤ ꯃꯆꯥꯁꯤꯡ ꯕꯣꯛ ꯈꯣꯏꯗꯤ ꯂꯝ ꯌꯦꯡꯉꯦ ꯑꯗꯨꯒ ꯑꯩꯅ ꯁꯤꯗ ꯀꯟꯅ ꯋꯥꯔꯤ ꯁꯥꯔꯤꯕ
ꯁꯥꯕꯤꯌꯨ ꯁꯥꯕꯤꯌꯨ
ꯁꯕꯤꯔꯤꯅꯤ ꯁꯕꯤꯔꯤꯅꯤ
ꯗꯨꯅꯤ ꯅꯪ ꯑꯦꯛꯖꯥꯥꯝꯗꯤ ꯂꯣꯏꯈ꯭ꯔꯦꯕꯀꯣ
ꯎꯝ ꯑꯦꯛꯖꯥꯝ ꯂꯣꯏꯔꯦ ꯑꯗꯨꯒꯤ ꯏꯀꯣꯝ ꯀꯣꯝꯂꯤ ꯇꯧꯔꯤꯁꯦ
ꯅꯨꯡꯉꯥꯏꯔꯤꯅꯦ
ꯎꯝ ꯅꯨꯡꯉꯥꯏꯌꯦ
ꯎꯝ ꯎꯝ ꯎꯝ ꯎꯝ ꯎꯝ ꯎꯝ ꯎꯝ ꯑꯁ ꯈꯪꯗꯔ꯭ꯦꯗꯥ ꯒ꯭ꯔꯦꯖꯨꯌꯦꯁꯟꯁꯨ ꯂꯣꯏꯔꯕꯅꯤꯅ ꯀꯔꯤ ꯇꯧꯁꯤꯔ ꯒ꯭ꯌꯥꯟ ꯃꯥꯟ ꯇꯥꯗ꯭ꯔꯦ ꯃꯁ
ꯉꯁꯤꯗꯤ ꯄꯨꯟꯁꯤꯗꯤ ꯀꯔꯤ ꯀꯔꯤ ꯊꯕꯛ ꯇꯧꯔꯒ ꯂꯩꯗꯣꯏꯔꯣ
ꯅꯔꯣ ꯍꯟꯗꯛꯇꯤ ꯂꯧ ꯃꯇꯝꯅꯤꯅ ꯂꯧ ꯍꯥꯏꯕꯗꯤ ꯀꯩꯅꯣ ꯆꯤꯡꯒꯤ ꯂꯧ ꯅꯠꯇꯕ ꯇꯝꯒꯤ ꯂꯧꯗꯣ
ꯑꯗꯨꯗꯣ ꯑꯗꯨ ꯁꯨꯔꯅꯤ ꯑꯗꯨꯒ ꯂꯣꯏꯔꯗꯤ ꯑꯃꯨꯛꯀ ꯑꯩꯒꯤ ꯃꯐꯝꯗ ꯑꯃꯨꯛꯀ ꯆꯠꯂꯅꯤ ꯗꯨ ꯂꯣꯏꯔꯗꯤ
ꯂꯧꯒꯤ ꯃꯇꯝ ꯑꯣꯏꯕꯅꯤꯅꯀꯣ
ꯎꯝ ꯑꯦꯛꯖꯥꯝꯁꯨ ꯆꯞ ꯆꯥꯅ ꯂꯣꯏ ꯂꯣꯏꯕ ꯑꯦꯛꯖꯥꯝ ꯆꯞ ꯆꯥꯅ ꯂꯣꯏꯕ ꯂꯧ ꯃꯇꯝꯁꯨ ꯆꯞ ꯆꯥꯟꯅ ꯂꯩꯕ ꯑꯗꯒꯤ
ꯀꯌꯥꯒꯤꯅꯣ
ꯍꯥꯏꯕꯗꯤ
ꯅꯪ ꯑꯦꯛꯖꯥꯥꯝ ꯂꯩ ꯍꯥꯏꯕꯗꯣ
ꯑꯦꯛꯖꯥꯝ ꯂꯣꯏꯔꯦ ꯍꯥꯏꯕꯅꯤ ꯑꯦꯛꯖꯥꯝꯁꯨ ꯂꯣꯏꯕ ꯆꯞ ꯆꯥꯕ ꯑꯗꯨꯒ ꯊꯕꯛꯁꯨ ꯂꯣꯢꯕ ꯂꯩꯕ ꯆꯞ ꯆꯥꯕ ꯍꯥꯏꯕꯅꯤ
ꯆꯞ ꯆꯥꯕꯅꯤꯅꯦ ꯑꯗꯨꯗꯤ
ꯄꯥꯔꯐꯦꯛ ꯇꯥꯏꯃꯤꯡꯅꯤꯅꯦ ꯇꯧꯔꯤꯁꯦ
ꯎꯝ
ꯕꯣꯗꯣ
ꯎꯝ
ꯌꯥꯝꯃꯟꯃꯟꯗꯅꯀꯣ ꯋꯥꯔꯅꯤ ꯅꯠꯇꯦ
ꯂꯧꯒꯨꯝꯕꯗꯤ ꯑꯗꯨꯝ ꯆꯠꯄ꯭ꯔꯣꯅꯦ ꯅꯪꯕꯣ
ꯆꯠꯂꯦꯗ ꯏꯁ ꯄꯤꯛꯂꯤꯉꯩꯗꯒꯤ ꯂꯧ ꯇꯧꯔꯛꯄꯅꯤꯍꯦ ꯑꯦ ꯑꯦ ꯑꯦ
ꯎꯝ
ꯗꯤ ꯂꯧ ꯁꯨꯔꯒ ꯂꯤꯡꯖꯕ ꯃꯤꯅꯦ ꯑꯩꯗ
ꯎꯝ ꯐꯩꯌꯦ ꯐꯩꯌꯦ
ꯎꯄꯥꯢ ꯂꯩꯇꯦ
ꯊꯕꯛ ꯁꯨꯕ ꯍꯩꯕꯗꯨꯅ ꯐꯕꯅꯦ ꯊꯕꯛ ꯀꯟꯕꯗꯨ ꯊꯕꯛ ꯁꯨꯗ꯭ꯔꯗꯤꯀꯣ ꯑꯁꯦꯡꯕꯅꯦ ꯊꯕꯛ ꯁꯨꯕꯒ ꯁꯨꯗꯕ ꯃꯤꯁꯦ ꯃꯥꯟꯅꯗꯕꯅꯦ ꯎꯝ ꯊꯕꯛ ꯁꯨꯗꯕ ꯃꯤꯁ ꯌꯥꯝ ꯁꯣꯟꯕꯅꯦꯕ ꯃꯁꯥꯗꯁꯨ ꯑꯗꯨꯝ ꯀꯔꯤꯁꯤ ꯍꯥꯏꯁꯤꯔꯥ ꯂꯥꯏꯅꯥꯒꯨꯝꯕ ꯑꯗꯨꯝ ꯂꯩꯒꯜꯂꯦꯕ ꯊꯕꯛ ꯁꯨꯗꯕ ꯃꯤꯁꯦ ꯊꯕꯛ ꯁꯨꯕꯁꯤꯅꯁꯨ ꯑꯃꯨꯛꯀ ꯀꯟ ꯕꯅꯦꯕ ꯐꯩꯌꯦ
ꯔꯦ ꯊꯕꯛ ꯁꯨꯗꯔꯒ ꯄꯩꯁꯥ ꯄꯥꯏꯔꯗꯤ ꯐꯕꯀꯣ
ꯎꯝ
ꯁꯨ ꯁꯨꯗꯕꯤ ꯄꯩꯁꯥꯁꯨ ꯂꯩꯇꯕ ꯍꯥꯏꯗꯤ ꯐ꯭ꯂꯣꯞ ꯆꯠꯂꯦꯕ ꯅꯠꯇ꯭ꯔꯣ
ꯆꯞ ꯃꯥꯟꯅꯩꯗ ꯂꯧꯒꯤ ꯊꯕꯛꯁꯨ ꯌꯥꯝ ꯐ ꯌꯥꯝ ꯀꯥꯟꯅꯕꯅꯤ ꯀꯩꯅꯣ ꯐꯧꯗꯣ
ꯍꯣꯏ ꯑꯗꯨꯅꯤꯅ ꯍ ꯍꯥꯏꯕꯗꯤ ꯂꯩꯅ ꯊꯕꯛꯁꯨ ꯂꯧ ꯊꯕꯛ ꯁꯨꯗꯕ ꯐ꯭ꯔꯤꯗ ꯂꯩꯕ ꯑꯗꯨꯒ ꯆꯦꯟꯖꯨ ꯊꯣꯛꯇꯕ ꯍꯥꯏꯕꯗꯤ ꯑꯗꯨꯗꯤ ꯌꯥꯗ꯭ꯔꯦꯅ
ꯎꯝ ꯑꯗꯨꯅꯤ ꯂꯧꯒꯤ ꯊꯕꯛ ꯁꯨꯗꯗꯤ ꯑꯃꯨꯛꯀ ꯍꯌꯦꯡ ꯋꯥꯢ ꯆꯦꯡꯒꯨꯝꯕ ꯂꯩꯇꯕꯅꯤꯅ ꯆꯔꯥ ꯋꯥꯜ ꯅꯤꯕ ꯑꯩꯈꯣꯏꯗꯤ ꯑꯗꯨꯝ ꯅꯨꯡꯇꯤꯒꯤꯁꯨ ꯋꯥꯠꯂꯤꯗꯅ ꯑꯗꯨꯒꯤ
ꯎꯝ
ꯆꯥꯗꯗꯤ ꯍꯤꯡꯕꯁꯨ ꯌꯥꯔꯣꯏ ꯑꯗꯨꯒ ꯎ ꯁꯦꯜꯒꯤ ꯑꯗꯨꯝ ꯗ꯭ꯔꯀꯔꯥ ꯉꯥꯛꯇꯅꯤꯗ ꯂꯧꯒꯗꯕꯅꯤꯗ ꯑꯗꯨꯏ ꯂꯧ ꯁꯨꯔꯗꯤ ꯆꯦꯡꯒꯨꯝꯕꯁꯨ ꯂꯩꯔꯔꯣꯏꯕ ꯑꯗꯨꯗꯒꯤ
ꯑꯁ ꯑꯗꯨꯕꯨ ꯂꯧ ꯂꯧ ꯀꯣꯏꯕꯁꯨꯀꯣ ꯄꯩꯁꯥꯗꯤ ꯆꯞ ꯃꯥꯟꯅꯕꯅꯤꯅ ꯀꯥꯜꯀꯨꯂꯦꯠ ꯇꯧꯔꯗꯤ
ꯑꯗꯨꯅꯦ ꯑꯩꯈꯣꯏꯁꯨ ꯈꯪꯉꯦ ꯑꯗꯨꯕꯨꯗꯤ ꯑꯁ ꯏꯄꯥꯁꯨꯀꯣ ꯂꯧ ꯎꯕꯒꯤꯀꯣ ꯑꯩꯈꯣꯏ ꯌꯨꯝꯗꯁꯦ ꯑꯦꯝ ꯏꯆꯤꯟ ꯏꯅꯥꯎꯗꯨꯁꯨ ꯅꯨꯄꯥ ꯌꯥꯎꯗ꯭ꯔꯦ ꯃꯇꯣꯝꯇ ꯑꯣꯏꯕꯅꯤꯅ ꯏꯄꯥꯁꯨ ꯋꯥꯔꯦꯕ ꯑꯈꯣꯏꯁꯨ ꯂꯧ ꯈꯣꯏꯕ ꯑꯗꯨ ꯂꯧ ꯌꯩꯕ ꯑꯁ ꯄꯩꯁꯥ ꯃꯌꯥꯝ ꯃꯌꯥꯝ ꯆꯪꯕꯅꯦ
ꯅꯣꯏꯗꯤ ꯀꯩꯅꯣꯒꯤꯔꯣ ꯆꯤꯡ ꯆꯤꯡꯒꯤꯔꯣ ꯅꯠꯇ꯭ꯔꯒ ꯇꯝꯒꯤ
ꯑꯥ ꯇꯝꯄꯥꯛꯀꯤꯅꯦ ꯎꯝ
ꯂꯧ ꯌꯩꯔꯒꯨꯝꯕꯗꯤ ꯂꯥꯛꯄꯤꯒꯦꯅꯦ ꯅꯣꯡꯃ
ꯑꯁꯦꯡꯕꯔꯣ
ꯁꯦꯡꯕꯅꯤꯅꯦ ꯀꯧꯔꯛꯎꯅꯦ
ꯑꯦ ꯌꯥꯝ ꯊꯥꯖꯗꯤꯀꯣ
ꯑꯁꯦꯡꯕꯅꯦ ꯑꯦ ꯂꯥꯛꯑꯗꯤ ꯏꯃꯥꯟꯅꯕ ꯑꯅꯤꯔ ꯑꯍꯨꯝ ꯑꯗꯨꯝ ꯂꯥꯛꯄ ꯌꯥꯏ ꯖꯁ ꯐꯣꯔ ꯀꯩ ꯍꯥꯢꯁꯤꯔ ꯑꯗꯨꯝ
ꯑꯣꯏꯅꯀꯣ ꯅꯪꯅ ꯀꯧꯕ ꯅꯪꯅ ꯀꯧꯕ ꯇꯥꯜꯂꯦ ꯅꯪꯅ ꯀꯧꯕ ꯇꯜꯂꯗꯤ ꯈꯪꯗ꯭ꯔꯦ
ꯅꯠꯇꯦ ꯀꯧꯕ ꯇꯟꯕ ꯅꯠꯇꯦ ꯊꯧꯅꯥ ꯌꯥꯝ ꯐꯩꯌꯦꯕ ꯉꯥꯛꯑꯦꯕ
ꯅꯦ ꯑꯩꯈꯣꯏꯗꯤ ꯑꯩꯈꯣꯏ ꯏꯃꯥꯟ ꯑꯩꯈꯣꯏ ꯏꯃꯥꯟꯅꯕꯁꯤꯡꯗꯤꯀꯣ ꯀꯣꯂꯦꯖ ꯆꯠꯃꯤꯟꯅꯕꯁꯦ ꯗ꯭ꯔꯦꯁ ꯈꯨꯟꯁꯨ ꯅꯥꯢꯕ꯭ꯔꯤꯡ ꯇꯥꯏꯕ ꯑꯗꯨꯒꯤ ꯍꯖꯤꯛ ꯂꯧ ꯃꯇꯝꯅꯤꯅ ꯑꯣ ꯑꯩꯈꯣꯏꯒꯤ ꯍꯥꯟꯅ ꯇꯧꯔꯅꯤ ꯑꯩꯈꯣꯏ ꯂꯣꯏꯔꯦ ꯃꯣꯏꯒꯤ ꯑꯃꯨꯛꯀ ꯃꯣꯏ ꯂꯣꯏꯔꯗꯤ ꯏꯃꯥꯟꯅꯕ ꯈꯣꯏꯒꯤ ꯑꯗꯨꯝ ꯇꯧꯕꯅꯤ ꯈꯣꯏꯗꯤ
ꯎꯝ ꯎꯝ
ꯑꯗꯨꯒꯤ ꯁꯦꯡꯕꯅꯦ ꯀꯧꯔꯛꯑꯣ ꯅꯪꯅ ꯀꯧꯔꯛꯇ꯭ꯔꯗꯤ ꯈꯪꯗ꯭ꯔꯦ ꯀꯩꯒꯤ ꯀꯩꯒꯤ ꯇꯟꯗꯧꯕ
ꯀꯧꯅꯤꯉꯤꯅꯤꯅꯦ ꯅꯣꯢ ꯇꯜꯂꯗꯤ ꯍꯥꯏꯕꯅꯤꯅꯦ
ꯎꯝ ꯇꯟꯒꯅꯣ ꯂꯥꯛꯄꯤ ꯂꯣꯏꯔꯦ ꯀꯩꯅꯣ
ꯎꯝ ꯌꯥꯝ ꯊꯥꯖꯗꯦꯀꯣ ꯊꯕꯛ ꯁꯨꯕ ꯀꯟꯕ ꯃꯥꯜꯂꯦ
ꯑꯁ ꯑꯁ ꯑꯁ ꯁꯨꯕ ꯀꯟꯗꯦꯗ ꯖꯁ ꯅꯣꯏ ꯃꯤ ꯂꯩꯇꯦ ꯍꯥꯏꯗꯨꯗ ꯑꯗꯨꯝ ꯃꯇꯦꯡ ꯄꯥꯡꯅꯤꯡꯕ ꯋꯥꯅꯤꯗ ꯅꯪꯅ ꯀꯧꯔꯛꯅꯤꯡꯗꯗꯤ ꯈꯪꯗ꯭ꯔꯦꯀꯣ ꯑꯩꯗꯤ
ꯑꯗꯨꯒꯤ ꯅꯠꯇꯦꯃꯤ ꯅꯣꯢ ꯀꯧꯔꯛꯑꯗꯤ ꯎꯝ ꯏꯃꯥꯗꯤ ꯍꯔꯥꯎꯔꯅꯤ
ꯅꯪꯕꯨ ꯑꯃꯨꯛꯀ ꯆꯩꯒꯗ꯭ꯔꯕ ꯀꯧꯔ ꯅꯨꯄꯥ ꯅꯨꯄꯥ ꯀꯧꯔꯛꯄꯒꯤ
ꯆꯩꯔꯣꯢ ꯏꯃꯥꯅ ꯍꯔꯥꯎꯅꯀꯣ ꯋꯦꯜꯀꯝ ꯇꯧꯒꯅꯤ